ꯑꯥꯎ
ꯆꯥꯔꯤꯕ꯭ꯔꯣ ꯂꯣꯏꯗ꯭ꯔꯤꯕ꯭ꯔꯣ
ꯍꯧꯖꯤꯛ ꯉꯁꯒ ꯉꯥꯏꯔꯤꯌꯦ
ꯑꯦ ꯌꯥꯝ ꯆꯑꯣ ꯌꯥꯝ ꯆꯑꯣ ꯀꯔꯤ ꯀꯔꯤ ꯑꯣ ꯀꯔꯤꯔꯥ ꯅꯪ ꯍꯧꯖꯤꯛ ꯍꯥꯏꯔꯝꯕꯗꯣ
ꯎꯝ ꯀꯔꯤꯔꯥ ꯀꯥꯎꯒꯦ ꯉꯥꯏꯌꯣ ꯈꯟꯈꯤꯒꯦ
ꯑ ꯈꯜꯂꯣ ꯈꯟꯂꯣ
ꯑꯁ ꯈꯟꯗ ꯍꯥꯑꯣꯈꯔ ꯅꯥꯅꯧꯅꯨꯄꯤ ꯅꯅꯧꯅꯨꯄꯤ ꯅꯦꯅ ꯀꯤ
ꯑꯥꯎ
ꯃꯅꯥꯎꯅꯨꯄꯤꯗꯣ ꯑꯥ ꯃꯥꯁꯨ ꯑꯍꯟ ꯅꯨꯄꯥ ꯑꯍꯟ ꯀꯣꯏꯕ
ꯎꯝ
ꯑꯣꯖꯥꯅꯤ ꯍꯥꯏꯌꯦ
ꯅꯤ ꯁꯤꯒꯨꯝꯕ ꯑꯃ ꯑꯣꯏꯕꯒꯤꯅꯦ
ꯎꯝ ꯑꯣꯖꯥ ꯑꯣꯏꯕꯒꯤꯀꯣ ꯃꯥꯗꯣ ꯃꯥꯁꯨ ꯑꯗꯨꯃꯥꯏꯅ ꯅꯨꯄꯤ ꯃꯣꯏ ꯑꯣꯖꯥ ꯇꯧꯃꯤꯟꯅꯕ ꯅꯨꯄꯤꯒ ꯇꯦꯛꯁ ꯇꯧꯕ ꯃꯥꯜꯂꯦ
ꯑꯥ
ꯑꯥ ꯅꯨꯄꯤꯗꯨꯅ ꯏꯃꯥꯟꯅꯕꯤ ꯑꯃꯗꯨꯅ ꯋꯥꯔꯤ ꯂꯤꯔ ꯂꯤꯗꯨꯗꯤ ꯑ ꯏꯕꯥꯅꯦꯁꯨ ꯃꯥꯅꯅꯥ ꯌꯦ ꯆꯞꯃꯅꯩꯌꯦ ꯑꯗꯨꯝ ꯍꯥꯏꯕꯗꯣ
ꯎꯥ ꯃꯨꯟꯅꯔꯁꯨ ꯅꯞꯂꯒ ꯂꯩꯕꯗꯨꯁꯨ ꯃꯅꯤꯌꯦ
ꯎ
ꯀꯣ
ꯎꯝ
ꯅꯨꯄꯥꯅ ꯇꯧꯔꯨ ꯇꯧꯔꯁꯨ ꯑꯃꯨꯛꯀ ꯅꯞꯂ ꯂꯩꯕꯗꯨ ꯃꯥꯟꯅꯩꯌꯦꯕ ꯑꯗꯨꯏꯁꯨ ꯑꯗꯨꯒꯨꯝꯕ ꯑꯃ ꯂꯩꯕꯒꯤꯅꯦ ꯃꯥ ꯌꯥꯝꯅ ꯀꯟꯕꯗꯣ
ꯎꯝ ꯃꯁꯤꯕꯨ ꯌꯥꯝ ꯎꯝ ꯀꯩꯅꯣ ꯇꯧꯕꯗꯣ
ꯍꯣꯏ ꯍꯣꯏ
ꯃꯥꯎ ꯖꯦ
ꯈꯦꯠꯅꯤꯡꯉꯥꯏ ꯂꯩꯇꯕꯗꯣ
ꯑꯩꯈꯣꯏꯗꯤ ꯑꯩꯈꯣꯏꯗꯤ ꯖꯤꯔꯣꯅꯤꯅꯦ
ꯑꯗꯨꯅꯦ ꯑꯩꯈꯣꯏꯗꯤ ꯑꯩꯈꯣꯏꯗꯤ ꯗꯔꯀꯥꯔ ꯇꯥꯗꯦꯅꯦ ꯑꯩꯈꯣꯏꯗꯤ ꯑꯩꯈꯣꯏ ꯑꯩꯈꯣꯏꯒꯤ ꯋꯥꯗꯤ
ꯃꯥꯗꯤ ꯅꯛꯅ ꯂꯩꯕꯒꯤꯅꯤꯅꯀꯣ ꯃꯣꯏ ꯑꯗꯨꯃꯥꯏꯅ ꯇꯧꯕꯅꯤ ꯑꯗꯨꯒ ꯅꯛꯅ ꯂꯩꯕꯗꯨ ꯑꯗꯨ ꯑꯥ ꯅꯨꯄꯥꯗꯨꯁꯨ ꯃꯃꯥꯟꯅꯕ ꯃꯃꯥꯟꯅꯕꯤ ꯃꯣꯏ ꯍꯥꯟꯅ ꯈꯪꯅꯕꯅꯦ ꯑꯗꯨꯒ ꯃꯄꯥꯜꯂꯣꯟꯅ ꯋꯥꯔꯤ ꯊꯣꯛ ꯋꯥ ꯊꯣꯛꯄꯗꯨꯁꯨ ꯃꯃꯥꯟꯅꯕꯤꯅꯦ ꯑꯗꯨꯒꯤ
ꯎꯝ
ꯑꯥ ꯅꯨꯄꯤꯗꯨꯁꯨ ꯃꯥꯒꯤ ꯐꯤꯂꯤꯡꯗꯣ ꯑꯗꯨꯝ ꯉꯥꯡꯕ ꯅꯨꯡꯉꯥꯏꯕ ꯑꯗꯨꯒꯤꯅꯦꯕ ꯑꯗꯣ ꯑꯩꯈꯣꯏꯗꯤ ꯑꯩꯈꯣꯏꯁꯨ ꯑꯗꯨꯝ ꯑꯦꯕ꯭ꯔꯤꯗꯦ ꯑꯗꯨꯝ ꯊꯣꯛꯂꯤꯗꯨꯗꯤ ꯋꯥ ꯌꯨꯝꯗꯣ ꯌꯥꯝ ꯂꯥꯞꯄꯒ ꯀꯨ ꯃꯥꯎ ꯋꯥꯏ ꯍꯥꯏ ꯋꯥꯏ ꯍꯥꯏꯔꯗꯤ ꯑꯗꯨꯝ ꯑꯩꯈꯣꯏ ꯑꯗꯨꯝ ꯊꯣꯛꯑꯦꯅꯀꯣ
ꯑꯗꯨ ꯍꯥꯏꯔꯒ ꯑꯗꯨ ꯍꯥꯏꯔꯒ ꯅꯪꯒꯤ ꯅꯥꯅꯦꯒꯤ ꯅꯍꯥꯟ ꯈꯛ ꯂꯨꯍꯣꯡꯕ ꯅꯥꯅꯦꯒꯤ ꯃꯤꯆꯥꯗꯨ ꯃꯁꯛ ꯀꯌꯥꯃꯨꯛꯁꯨ ꯅꯣꯛꯅꯤꯡꯕ꯭ꯔꯥ ꯑꯩꯗꯤ
ꯑꯧ ꯌꯥꯝ ꯅꯨꯡꯁꯤꯕꯅꯦ ꯑꯗꯨꯝ ꯃꯤꯕꯨ ꯃꯤ ꯎꯔꯗꯤ ꯑꯗꯨꯝ ꯅꯣꯛꯄꯗꯣ
ꯃꯁꯛꯇꯨ ꯅꯣꯛꯅꯤꯡꯕꯗꯨ ꯑꯩꯗꯤ ꯀꯣ
ꯑꯥ ꯅꯍꯥꯟ ꯅꯣꯏ ꯕꯦꯁ ꯄꯥꯎ ꯎꯝ
ꯅꯪꯒꯤ ꯑꯃꯗ ꯑꯥ ꯃꯁꯝ ꯀꯛꯄꯗꯨ ꯍꯥꯏꯕ ꯅꯍꯥꯟꯈꯛ ꯂꯨꯍꯣꯡꯕꯗꯣ
ꯎꯝ
ꯑꯩꯈꯣꯏꯒꯤ ꯑꯣꯖꯥ ꯅꯨꯄꯥ ꯑꯃꯗ ꯂꯨꯍꯣꯡꯕꯗꯣ ꯃꯥ
ꯅꯣꯛꯅꯤꯡꯕꯗꯣ ꯑꯩꯗꯤ ꯅꯪꯒꯤ ꯅꯥꯅꯦ ꯑꯉꯥꯡꯗꯣ ꯅꯍꯥꯟꯈꯛ ꯄꯣꯛꯄ ꯅꯍꯥꯟꯈꯛ ꯄꯣꯛꯄꯗꯣ ꯑ ꯑꯩꯈꯣꯏ ꯃꯅꯥꯛꯀꯤ ꯅꯈꯣꯏꯒꯤ ꯃꯤꯁꯤꯡꯗꯨ ꯁꯨꯝ ꯎꯝ ꯍꯦꯛ ꯍꯦꯛ ꯊꯥꯒꯠꯂꯦꯕ
ꯑꯥꯎ
ꯑꯩꯗꯤ ꯃꯁꯛꯇꯣ ꯅꯍꯟ ꯃꯥꯜꯂꯒꯀꯣ ꯃꯥꯒꯤ ꯃꯁꯝ ꯃꯤꯠ ꯃꯊꯛꯀꯤ ꯃꯁꯝꯗꯣ
ꯌꯥꯝꯕꯅꯦ ꯁꯝꯗꯣ ꯍꯣꯏ
ꯑꯗꯣ ꯃꯁꯥꯛꯇꯨ ꯖꯣꯀꯔ ꯃꯥꯟꯗ꯭ꯔꯥ ꯍꯥꯏꯕ ꯍꯟꯅꯨꯕ ꯃꯥꯜꯂꯦꯕ ꯅꯨꯄꯥꯔ ꯅꯨꯄꯤꯔꯥ
ꯅꯨꯄꯥꯅꯦ
ꯑꯥ
ꯀꯩꯅꯣ ꯊꯣꯛꯄꯅꯦ ꯊꯣꯛꯄꯅꯦ
ꯑꯥ ꯑꯗꯨ ꯑꯗꯨ ꯄꯤꯇ꯭ꯔꯨꯗꯣ
ꯍꯣꯏ
ꯍꯩ ꯍꯥ ꯖꯥꯠ ꯖꯥꯠꯅꯦ
ꯑꯩꯈꯣꯏꯒꯤ ꯃꯃꯥꯡꯒꯤ ꯑꯥ ꯑꯅꯤꯗꯣ
ꯍꯣꯏ
ꯑꯗꯨꯒꯤ ꯑꯍꯟ ꯑꯍꯟꯗꯨꯗꯤ ꯉꯁꯤꯁꯦ ꯃꯈꯨꯀꯨꯠ ꯃꯥ ꯑꯗꯣ ꯁꯨꯃꯥꯔ ꯀꯦꯝ ꯆꯠꯂꯦꯕ ꯍꯟꯗꯛꯁꯦ
ꯑꯧ
ꯆꯠꯂꯒ ꯉꯁꯤꯗꯣ ꯑꯥ ꯀꯥꯇꯤꯒ ꯀꯔꯤꯅꯣ ꯇꯦꯞ ꯄꯨꯔꯛꯑꯣ ꯍꯥꯏꯕꯒꯤ ꯃꯥꯒꯤ ꯕꯦꯛꯇ ꯍꯥꯞꯂꯒ ꯄꯨꯕꯗ ꯍꯜ ꯍꯜ ꯍꯜꯂꯛꯄꯗ ꯀꯥꯇꯤꯗꯨ ꯂꯩꯕꯗꯨ ꯄꯥꯏꯔꯒ ꯃꯁꯥꯅ ꯃꯁꯝ ꯀꯛ ꯈ꯭ꯔꯕ ꯃꯥꯗꯣ ꯃꯥ ꯃꯥ ꯃꯁꯝ ꯃꯊꯛꯀꯤ ꯃꯁꯝꯗꯨ ꯑꯥ ꯀꯔꯤꯅꯣ ꯑꯣ ꯅꯈꯣꯏꯒꯤ ꯀꯔꯤꯅꯣꯃꯒꯤ ꯎꯋꯦꯅ ꯁꯥꯒꯠꯄꯗꯣ ꯃꯁꯥꯅ ꯀꯛꯂꯒ ꯁꯝ ꯂꯩꯇ꯭ꯔꯦ ꯃꯊꯛꯇ ꯈꯪꯕ꯭ꯔꯥ
ꯁ꯭ꯀꯨꯜ ꯀꯥꯔꯅꯤ ꯁ꯭ꯀꯨꯜ ꯁ꯭ꯀꯨꯜ ꯁꯨꯇꯤ ꯂꯣꯏꯔꯝꯗꯥꯏ ꯁ꯭ꯀꯨꯜ ꯀꯥꯔꯅꯤ ꯍꯥꯏꯔꯒ ꯑꯗꯨ ꯑꯗꯨꯃꯥꯏꯅ ꯀꯛꯅꯕ ꯍꯥ
ꯇꯧꯔꯝꯅꯤꯅꯦ
ꯇꯧ ꯍꯌꯦꯡ ꯇꯧꯒꯅꯤ ꯍꯥꯏꯌꯦ ꯊꯤꯈ꯭ꯔꯦꯕ ꯃꯁꯝ ꯃꯊꯛꯇ ꯇꯤꯟꯅ ꯆꯤꯛꯂꯒ ꯁꯝ ꯂꯧꯊꯣꯛꯇ꯭ꯔꯗꯤ ꯌꯥꯗꯕꯒꯤ ꯇꯥꯏꯞꯇ ꯇꯧꯈ꯭ꯔꯦ
ꯎꯝ ꯑꯧ ꯌꯥꯝ ꯁꯥꯊꯤꯕꯗꯣ ꯃꯈꯣꯏꯗꯣ ꯌꯥꯝ ꯁꯥꯎꯔꯝ
ꯍꯣꯏ ꯑꯁ ꯅꯨꯄꯥ ꯑꯅꯤ ꯄꯤꯌꯣꯛꯄ ꯀꯩꯅꯣ ꯌꯦꯡꯕꯅꯤꯅꯀꯣ ꯋꯥ ꯅꯤ ꯃꯣꯏꯗꯨꯊꯨ ꯁꯥꯊꯤꯕꯅ ꯅꯈꯣꯏ ꯅꯈꯣꯏꯒꯤ ꯑꯃ ꯑꯥ ꯀꯔꯤ ꯎꯝ ꯈꯔ ꯑꯁꯤ ꯑꯩꯅ ꯅꯣꯛꯅꯤꯡꯉꯦ ꯍꯥꯏꯕ ꯑꯉꯥꯡꯗꯨ
ꯎꯝ
ꯑꯗꯨꯗꯨꯒꯤ ꯈꯔ ꯑꯍꯟꯗꯣ ꯑꯗꯨꯗꯒꯤ ꯈꯔ ꯑꯍꯟꯅꯅꯤ ꯑꯃꯒꯤ ꯃꯆꯥꯗꯨ
ꯑꯥ ꯍꯣꯏ ꯍꯣꯏ
ꯑꯗꯨꯁꯨ ꯎꯅꯤꯡꯉꯦꯅꯦ ꯃ ꯃꯑꯣꯡꯗꯣ ꯃꯥꯒꯤ
ꯑꯁ ꯌꯥꯝ ꯑꯣꯚꯔ ꯆꯠꯄꯅꯦ
ꯑꯗꯨꯅꯦ
ꯑꯩꯈꯣꯏ ꯌꯨꯝꯗ ꯂꯥꯛꯑꯒ ꯃꯥꯒꯤ ꯌꯨꯝꯅꯦ ꯍꯥꯏꯔꯒꯀꯣ ꯌꯨꯝ ꯆꯠꯂꯣꯏ ꯑꯩꯒꯤ ꯌꯨꯝꯅꯦ ꯍꯥꯏꯒꯅꯤ
ꯑꯣ ꯑꯗꯨꯗꯣ ꯑꯗꯨꯀꯥꯟꯗꯤ ꯅꯪ ꯅꯊꯟꯗ ꯂꯩꯕ꯭ꯔꯣ
ꯑꯍꯟꯕ ꯑꯣꯏꯅ
ꯑꯣ ꯋꯥꯗꯤ ꯌꯥꯝ ꯋꯥꯔꯤ ꯌꯥꯝ ꯁꯥꯕ ꯅꯨꯡꯉꯥꯏꯕꯒꯨꯝꯅ ꯇꯧꯕꯒꯤ ꯅꯊꯟꯗ ꯂꯩꯕ꯭ꯔꯥ ꯈꯟꯕ
ꯁꯨꯝ ꯁꯥꯕ
ꯎꯝ ꯈꯣꯏꯗꯤ ꯄꯨꯂꯞꯅꯤ꯫ ꯋꯥꯔꯤ ꯁꯥꯕ ꯒ꯭ꯌꯥꯟ ꯇꯥꯗꯕꯁꯤ ꯁꯤꯅꯀꯣ ꯑꯩꯈꯣꯏꯒꯤ ꯃꯤꯁꯤꯡꯁꯤꯅ ꯂꯥꯡꯉꯅꯨ ꯍꯥꯏꯗꯨꯁꯨ ꯋꯥ ꯉꯥꯡꯉꯅꯨ ꯍꯥꯏꯔꯁꯨ ꯃꯅꯤꯡꯗ ꯆꯪꯉꯒ
ꯕꯣꯜ ꯌꯦꯡꯕ꯭ꯔꯣ ꯅꯣꯏ?
ꯌꯦꯡꯉꯦ ꯈꯔ ꯌꯦꯡꯉꯦ ꯑꯩꯗꯤ ꯌꯦꯡꯕꯗꯪꯗꯤ ꯇꯨꯝꯅꯤꯡꯗꯅ
ꯎꯝ
ꯇꯨꯝꯕꯅ ꯍꯥꯟ ꯗꯨ ꯇꯨꯝꯕꯅ ꯉꯝꯈ꯭ꯔꯦꯕ꯫
ꯑꯁ ꯊꯥꯏꯅꯒꯤ ꯄꯨꯡ ꯑꯍꯨꯝ
ꯑꯗꯨꯅꯦ ꯑꯈꯣꯏꯒꯤ ꯃꯇꯝꯒ ꯃꯣꯏ ꯃꯇꯝꯒꯁꯨ ꯆꯅꯗꯕꯒꯤꯅꯦ꯫
ꯎꯝ
ꯎꯝ ꯗꯨꯕꯨꯗꯤ ꯑꯗꯨ ꯌꯦꯡ ꯑꯗꯨ ꯌꯦꯡꯉꯗꯤ ꯊꯕꯛ ꯂꯣꯏꯅꯃꯛ ꯁꯣꯏꯔꯅꯤ꯫
ꯏꯁ ꯅꯍꯥꯟ ꯕꯣꯜ ꯌꯦꯡꯕꯥ
ꯎꯝ
ꯌꯥꯗꯦ ꯃꯤꯠꯁꯦ ꯕ꯭ꯂꯦꯛ
ꯑꯥ ꯇꯨꯝꯗꯕ ꯅꯨꯃꯤꯠ ꯑꯃꯁꯦ ꯃꯊꯪ ꯅꯨꯃꯤꯠꯇꯣ ꯊꯕꯛ ꯇꯧꯕ ꯉꯝꯗꯕꯅꯦ ꯃꯨꯟꯕꯅꯦ ꯑꯣ ꯑꯩꯒꯤ ꯑꯩ ꯑꯩꯒꯤ ꯑꯌꯨꯛꯇ ꯇꯨꯏꯁꯟ ꯇꯧꯕ ꯑꯩꯒꯤ ꯁꯥꯇ꯭ꯔꯗꯣ
ꯎꯝ
ꯅꯨꯡꯗꯥꯡꯗ ꯕꯣꯜ ꯌꯦꯡꯉꯦ ꯍꯥꯏꯕꯒꯤ ꯇꯨꯏꯁꯟ ꯑꯌꯨꯛ ꯇꯨꯏꯁꯟ ꯇꯧꯕꯗ ꯎꯏꯕꯗ ꯎꯏꯕꯗ ꯀꯣ
ꯎꯝ
ꯑꯗꯨꯒꯤ ꯑꯗꯨꯒ ꯅꯍꯥꯟꯗꯣ ꯃꯈꯣꯏꯗꯣ ꯎꯝ ꯃꯥꯗꯣ ꯃꯦꯠꯁ ꯊꯣꯛꯑꯦꯕ ꯑꯦꯛꯖꯥꯝꯗꯀꯣ
ꯎꯝ
ꯑꯩꯕꯨꯗꯤ ꯑꯩꯕꯨꯗꯤ ꯑꯗꯨ ꯇꯧꯗꯦ ꯑꯩꯗꯤ ꯁꯥꯏꯟꯁ ꯁꯥꯏꯟꯁ ꯈꯛꯇꯪ ꯇꯧꯕꯅꯦꯕ ꯃꯥꯁꯦ ꯑꯗꯨꯕꯝ ꯄꯥꯅ ꯎꯝ ꯑꯗꯨ ꯑꯦꯛꯖꯥꯝ ꯊꯣꯛꯄ ꯅꯨꯃꯤꯠꯀꯤ ꯑꯗꯨꯒꯤ ꯁꯕꯖꯦꯛꯇꯣ ꯌꯦꯡꯕꯤꯌꯣ ꯍꯥꯏꯅ ꯌꯦꯡꯕ ꯃꯇꯝꯗꯥ ꯑꯃ ꯐꯥꯎꯁꯨ ꯈꯪꯉꯝꯗ꯭ꯔꯕ꯫
ꯑꯁ
ꯑꯗꯨꯒꯤ ꯑꯩꯁꯤ ꯑꯩꯁꯦ ꯄꯥꯈꯠꯂꯒ ꯑ ꯑꯁꯤ ꯌꯦꯡꯉꯣ ꯁꯤ ꯌꯦꯡꯉꯣ ꯍꯥꯏꯅ ꯀꯣ ꯐꯖ ꯇꯥꯛꯔꯒ ꯂꯩꯔꯤꯉꯩ ꯁꯤꯗ ꯃꯄꯥꯗꯣ ꯀꯨꯝꯔꯒ ꯑ ꯑꯣ ꯇꯤꯚꯤ ꯃꯣꯏꯒꯤ ꯇꯤꯚꯤ ꯌꯦꯡꯕꯒꯤ ꯀꯥꯗꯨꯅꯦꯕ ꯇꯧꯕꯗꯣ ꯑꯗꯨ ꯃꯄꯥꯗꯣ ꯀꯨꯝꯕ ꯃꯆꯥꯕꯨ ꯑꯥ ꯌꯦꯡꯉꯣ ꯑꯥ ꯄꯨꯡ ꯇꯔꯦꯠ ꯃꯈꯥꯏꯒꯤꯗ ꯑꯥ ꯆꯦꯅꯦꯜ ꯑꯁꯤꯗ ꯂꯥꯛꯄꯅꯦꯀꯣ ꯍꯥꯏꯔꯝꯃꯒ ꯆꯠꯈ꯭ꯔꯕꯥꯟꯗ ꯑꯩꯁꯧꯅꯤꯡ ꯕꯁꯤꯗꯤ ꯑꯩꯗꯤ ꯃꯆꯥꯁꯤꯗ ꯂꯩ ꯍꯩꯇ꯭ꯔꯒ ꯑꯩꯅ ꯄꯥꯈꯠꯂꯒ ꯂꯩꯕꯗꯣ
ꯑꯁ
ꯑꯗꯨꯒꯤ ꯑꯩꯗꯤ ꯁꯥꯎꯅꯤꯡꯅꯕ ꯃꯈꯣꯏ ꯏꯃꯨꯡ ꯃꯈꯣꯏ ꯏꯃꯨꯡꯅ꯫ ꯑꯗꯨꯒꯤ ꯕꯣꯜ ꯌꯦꯡꯕꯗꯨ ꯅꯈꯣꯏ ꯅꯈꯣꯏ ꯑꯉꯥꯡꯁꯤꯡꯗꯨ ꯑꯦꯛꯖꯥꯝ ꯂꯩꯌꯦ ꯍꯥꯏꯅ ꯈꯪꯉꯒ ꯑꯗꯨꯒꯤ ꯑꯗꯨꯃꯥꯏꯅ ꯇꯧꯕ꯭ꯔꯥ ꯍꯥꯏꯅ ꯑꯩꯅ ꯆꯩꯕꯤꯈ꯭ꯔꯕꯅꯦ
ꯎꯝ ꯍꯣꯏ ꯗꯥꯢꯔꯦꯛ ꯗꯥꯢꯔꯦꯛ ꯍꯥꯏꯕꯗꯨꯅ ꯐꯕꯅꯦ ꯍꯥꯏꯕꯗꯤ ꯃꯥꯔꯛ ꯇꯦꯟ ꯐꯪꯗ꯭ꯔꯗꯤ ꯐꯦꯜꯒꯨꯝꯕ ꯇꯧꯔꯗꯤ ꯇꯨꯏꯁꯟ ꯂꯧꯕ ꯃꯤꯗꯨꯅ ꯍꯥꯏꯔꯛꯀꯅꯤꯕ ꯀꯔꯤ ꯇꯝꯕ꯭ꯔꯥ ꯀꯔꯤ ꯇꯝꯃ ꯂꯩꯕ꯭ꯔꯥ ꯍꯥꯏꯅ
ꯑꯗꯨꯒ ꯑꯩꯒꯤ ꯑꯃꯁꯨ ꯂꯩꯌꯦ ꯅꯨꯡꯊꯤꯟꯗ ꯇꯧꯕꯀꯣ ꯑꯉꯥꯡꯁꯦ ꯌꯥꯝ ꯄꯪꯕ ꯄꯪꯕ ꯍꯥꯏꯕꯁꯦ ꯃꯥꯁꯦ ꯑꯉꯥꯡ ꯑꯣꯏꯔꯤꯉꯩꯗ ꯎꯝ ꯀꯩ ꯂꯥꯏꯍꯧ ꯇꯧꯔꯒ ꯍꯦꯟꯔꯀ ꯃꯀꯣꯛꯇ ꯀꯥꯔꯨꯔꯕ ꯃꯀꯣꯛ ꯌꯧꯈ꯭ꯔꯕ ꯈꯪꯕ꯭ꯔ ꯃꯥꯒꯤ ꯂꯥꯏꯍꯧꯗꯣ
ꯎꯝ
ꯑꯗꯨꯗꯨꯒꯤ ꯃꯀꯣꯛꯇꯣ ꯈꯔ ꯁꯣꯟꯈ꯭ꯔꯦꯕ ꯀꯥꯎꯒꯟꯕꯒꯤ ꯂꯥꯏꯅꯥꯗꯣ ꯅꯥꯈ꯭ꯔꯦꯕ ꯑꯉꯥꯡ
ꯎꯝ ꯎꯝ
ꯑꯗꯨꯕꯨ ꯀ꯭ꯂꯥꯁꯄꯨꯗꯤ ꯇꯔꯦꯠ ꯅꯤꯄꯥꯟ ꯌꯧꯈ꯭ꯔꯦꯕ ꯑꯗꯨ ꯑꯣꯏꯔꯗꯤ ꯑꯍꯟ ꯑꯣꯏꯈ꯭ꯔꯦꯅ
ꯎꯝ
ꯑꯗꯨꯕꯨ ꯑꯉꯥꯡꯗꯨꯗꯤ ꯑꯗꯨꯝ ꯍꯧꯖꯤꯛ ꯇꯥꯛꯄꯗꯣ ꯍꯧꯖꯤꯛ ꯀꯥꯎꯕ ꯈꯪꯕ꯭ꯔꯥ ꯑꯗꯨꯒꯤ ꯋꯥꯕ ꯑꯗꯨ ꯑꯗꯨꯃꯛ ꯃꯥꯒꯤꯗ ꯃꯥꯒꯤꯗ ꯆꯠꯂꯗꯤ ꯑꯩꯁꯦ ꯑꯥ ꯄꯥꯡꯒꯜ ꯁꯨꯡꯂꯩ ꯂꯩ ꯂꯩꯇꯕꯅꯦ ꯈꯪꯕ꯭ꯔꯥ ꯃꯥꯕꯨ ꯇꯥꯛꯄꯗ ꯑꯗꯣ ꯍꯧꯕꯗꯒꯤ ꯈꯥꯛ ꯌꯩ ꯑꯥ ꯇꯛ ꯇꯛꯂꯒ ꯇꯥꯛꯄꯁꯨꯀꯣ ꯑꯗꯨ ꯃꯥꯒꯤ ꯑꯍꯥꯟꯕ ꯄꯔꯤꯈꯥꯗꯨ
ꯎꯝ
ꯑꯗꯨꯗꯤ ꯂꯣꯏꯅꯃꯛ ꯃꯥꯔꯛꯇꯣ ꯄꯥꯁ ꯇꯧꯔꯒ ꯂꯥꯛꯄꯒꯤ ꯃꯃꯥꯈꯣꯏꯗꯣ ꯍꯔꯥꯎꯕꯗꯣ ꯑꯗꯣ ꯃꯆꯥꯗꯨꯀꯣ ꯑꯩ ꯑꯩꯗꯤ ꯑꯥ ꯀꯥꯎꯒꯟꯕꯒꯤ ꯍꯧꯖꯤꯛ ꯍꯥꯏꯕꯗꯣ ꯍꯧꯖꯤꯛ ꯀꯥꯎꯋꯤꯅꯦ ꯌꯥꯕ꯭ꯔꯣ ꯑꯗꯨ
ꯁꯤꯃꯤꯟꯅꯁꯦ
ꯑꯗꯨꯒꯤ ꯑꯩꯅ ꯃꯕꯨ ꯍꯥꯏꯕ ꯑꯝ ꯐꯖꯅ ꯌꯦꯡꯂꯒ ꯎꯝ ꯍꯤꯗꯥꯛ ꯄꯤꯖꯧꯋꯣ ꯁꯤꯗꯤꯒꯣ ꯑꯥ ꯑꯩ ꯍꯧꯖꯤꯛ ꯇꯥꯛ ꯀꯩꯁꯨ ꯍꯧꯖꯤꯛ ꯍꯥꯏꯔ ꯍꯧꯖꯤꯛ ꯀꯥꯎꯕꯗꯨꯗꯤ ꯑꯥ ꯀꯨꯏꯅ ꯀꯨꯏꯕꯒꯤ ꯂꯝꯕꯤꯗꯗꯤ ꯌꯥꯔꯣꯏ ꯍꯥꯏꯕ ꯑꯩꯅ ꯍꯥꯏꯕꯗꯤ ꯑꯉꯥꯡꯁꯨ ꯑꯉꯥꯡꯁꯨ ꯅꯠꯇ꯭ꯔꯦ ꯑꯍꯟ ꯑꯣꯏꯈ꯭ꯔꯦ ꯀꯣ ꯍꯧꯖꯤꯛ ꯍꯧꯖꯤꯛ ꯑꯥ ꯍꯧꯖꯤꯛꯇꯤ ꯃꯥꯒꯤ ꯂꯥꯏꯔꯤꯛ ꯇꯝꯕꯗꯣ ꯍꯧꯖꯤꯛ ꯈꯪꯕꯗꯨ ꯀꯨꯏꯅ ꯐꯥꯎ ꯈꯪꯅꯤꯡꯉꯥꯏꯅꯤ ꯑꯗꯨꯒꯤ ꯀꯩꯅꯣ ꯇꯧꯗꯕ ꯌꯥꯗꯦ ꯑꯗꯨꯅ ꯐꯖꯅ ꯌꯦꯛꯊꯣꯔꯒ ꯍꯤꯗꯥꯛ ꯐꯖꯅ ꯆꯥꯍꯟꯕꯤꯌꯣ ꯍꯥꯏꯕ ꯍꯥꯏꯕꯅꯦꯕ ꯑꯩꯅ
ꯎꯝ
ꯑꯁ ꯂꯨꯋꯦ ꯑꯗꯨꯒ ꯑꯩꯗꯤ ꯑꯃꯔꯣꯝꯗ ꯅꯨꯄꯤꯅꯦ ꯑꯁꯤꯁꯤꯅꯀꯣ ꯑꯥ ꯃꯣꯏꯁꯦ ꯏꯅꯥꯛ ꯈꯨꯜꯂꯦꯕ ꯑꯗꯨ ꯏꯅꯥꯈꯨꯟꯕꯗꯨ ꯑꯥ ꯅꯨꯄꯤ ꯑꯃꯈꯛ ꯄꯣꯛꯄ
ꯑꯥꯎ
ꯑꯗꯨꯒꯤ ꯇꯧꯅꯤꯡ ꯇꯧꯅꯤꯡꯕꯗꯣ ꯇꯧꯍꯟꯈ꯭ꯔꯕ ꯌꯥꯝ ꯐ꯭ꯔꯤ ꯑꯣꯏꯍꯟꯈ꯭ꯔꯕ ꯃꯈꯣꯏꯗꯣ
ꯎꯝ
ꯑꯗꯨꯒꯤ ꯍꯥꯏꯔꯁꯨ ꯇꯥꯗꯕ ꯈꯪꯕ꯭ꯔꯥ ꯑꯩꯌꯥ
ꯑꯗꯨ ꯑꯗꯨꯒꯨꯝꯕꯗꯣ ꯆꯩ ꯆꯩꯔꯁꯨꯀꯣ ꯄꯥꯛꯅ ꯑꯧ
ꯎꯝ ꯀꯗꯔꯁꯨ ꯈꯔ ꯈꯔ ꯇꯧꯔꯦꯕ ꯑꯉꯥꯡꯗꯣ ꯑꯉꯥꯡ ꯑꯣꯏꯔꯤꯑꯦꯕ ꯑꯗꯨ ꯑꯣꯏꯔꯁꯨ ꯎꯝ ꯀꯔꯤ ꯀꯔꯤ ꯐꯣꯟꯒꯨꯝꯕ ꯄꯥꯏꯔꯒ ꯑ ꯃꯍꯥꯎꯗꯣ ꯈꯪꯍꯟꯈ꯭ꯔꯕꯒꯤ
ꯎꯝ
ꯑꯗꯨꯒꯤ ꯑꯩꯗꯤ ꯃꯃꯥ ꯈꯣꯏꯗꯨꯁꯨ ꯎꯝ ꯄꯩꯁꯥ ꯄꯥꯏꯔꯕꯒꯤ ꯄꯩꯁꯥ ꯄꯥꯏꯕꯅꯤꯅ ꯎꯝ ꯈꯪꯗꯦ ꯚꯥꯞ ꯑꯃꯗ ꯃꯈꯣꯏꯒꯤ ꯑꯣꯟ ꯁꯪꯁꯥꯔ ꯑꯃꯗ ꯂꯩꯌꯦꯕ ꯃꯣꯏꯗꯨ ꯑꯉꯥꯡꯕꯨꯁꯨ ꯐꯖꯅ ꯌꯦꯡꯗꯕ ꯈꯪꯕ꯭ꯔꯥ
ꯎꯝ ꯑꯗꯨ ꯑꯉꯥꯡꯁꯤꯡꯗꯣ ꯈꯣꯏꯅ ꯆꯩꯕꯤꯔꯗꯤ ꯑꯃꯨꯛ
ꯆꯩꯕꯤꯕꯁꯨ ꯌꯥꯗꯦ ꯑꯗꯨꯒꯤꯀꯣ ꯑꯩꯗꯤ ꯅꯨꯡꯇꯤꯒꯤ ꯆꯩꯕ ꯁꯔꯨꯛꯇ ꯑꯃꯔꯛ ꯑꯃꯔꯛꯇ ꯃꯅꯨꯡ ꯄꯨꯛꯅꯤꯡ ꯌꯧꯅꯤꯡꯉꯥꯏꯀꯣ
ꯌꯥꯏ ꯌꯥꯏ